ꯍ
ꯍꯥꯎ ꯀꯅꯥꯅꯣ
ꯑꯥ ꯏꯆꯦ ꯑꯩꯅꯦ ꯁꯨꯝꯅ ꯁꯨꯝ ꯇꯧꯔꯛꯄꯅꯦ ꯍꯧꯖꯤꯛꯁꯤꯕꯨ ꯀꯃꯥꯏ ꯀꯃꯥꯏ ꯂꯩꯔꯤꯒꯦ ꯅꯨꯡꯉꯥꯏꯔꯕꯣꯅ
ꯑ ꯑꯣ ꯑꯣ ꯈꯪꯉꯦ ꯈꯪꯉꯦ ꯅꯨꯡꯉꯥꯏꯔꯤꯌꯦ ꯅꯪꯗꯤ ꯀꯃꯥꯏꯅ ꯇꯧꯔꯤꯒꯦ
ꯅꯨꯡꯉꯥꯏꯔꯤꯌꯦ ꯑꯩꯁꯨ ꯆꯨꯝꯅ ꯁꯨꯝ ꯏꯆꯦꯒ ꯋꯥꯔꯤ ꯁꯥꯟꯅ ꯀꯩꯅ ꯇꯧꯔꯛꯏꯅꯦ
ꯑꯣ ꯑꯣ ꯑꯣ ꯀꯔꯤ ꯃꯇꯥꯡꯒꯤ ꯁꯥꯟꯅꯁꯤꯒꯦ ꯌꯥꯏꯑꯦ ꯁꯥꯟꯅꯁꯦ
ꯁꯨꯝ ꯂꯝ ꯆꯠꯄꯒꯤ ꯃꯇꯥꯡꯒꯨꯝꯕꯒꯤ ꯃꯔꯝꯗ ꯁꯥꯟꯅꯁꯦ ꯍꯥꯏꯗꯤ ꯍꯧꯖꯤꯛꯁꯦ ꯏꯔꯥꯡꯅꯤꯅꯅꯦ ꯂꯝꯖ꯫ ꯇꯁ ꯁꯤꯁꯨꯨ ꯀꯌꯥ ꯌꯥꯗꯕꯁꯤ ꯗꯥ ꯍꯥ ꯑꯝ ꯁꯤꯒꯤ ꯃꯇꯥꯡꯖꯤꯗꯁꯨ ꯁꯨꯝ ꯈꯟꯅꯅꯤꯡꯕ
ꯑꯧ ꯍꯣꯏ ꯃꯥꯅꯤ ꯃꯥꯅꯤ ꯎꯝ ꯂꯝ ꯆꯠꯄꯑꯖꯦ ꯑꯃꯔꯣꯝꯗ ꯍꯣꯏ ꯍꯧꯖꯤꯛꯇꯤ ꯌꯥꯝꯅ ꯃꯈꯥꯔꯣꯝꯗ ꯆꯠꯄꯖꯨ ꯃꯈꯥꯗ ꯆꯠꯄꯁꯨ ꯌꯥꯗ꯭ꯔꯦ ꯑꯃꯔꯣꯝꯗ ꯍꯣꯏ ꯃꯊꯛꯇ ꯆꯠꯄ ꯍꯥꯏꯁꯦ ꯑꯃꯔꯣꯝꯗꯗꯤ ꯑꯩꯈꯣꯏꯗꯤ ꯍꯣꯏ ꯄꯩꯁꯥꯒꯤ ꯈꯨꯗꯣꯡ ꯆꯥꯕ ꯂꯩꯇ꯭ꯔꯒꯗꯤ ꯃꯊꯛꯇ ꯆꯠꯄ ꯉꯝꯗ꯭ꯔꯒꯗꯤ ꯇꯣꯛꯇꯣꯏꯅꯤ ꯑꯃꯔꯣꯝꯗ ꯏꯔꯥꯡꯖꯤꯅ ꯑꯗꯨꯅ ꯈꯪꯗꯦ ꯇꯧ ꯁꯏꯁꯦ ꯑꯗꯨꯅ ꯄꯩꯁꯥꯒꯤ ꯃꯊꯧ ꯉꯥꯛꯇꯅꯤ ꯃꯊꯛꯇ ꯆꯠꯄ ꯍꯥꯏꯁꯤꯗꯤ ꯑꯃꯔꯣꯝꯗ ꯑꯗꯨꯕꯨ ꯆꯠꯇꯕꯗꯤ ꯌꯥꯗꯕꯅꯤꯅ ꯑꯗꯨꯝ ꯑꯩꯈꯣꯏꯁꯨ ꯏꯆꯥ ꯏꯁꯨ ꯂꯝꯗ ꯂꯥꯏꯔꯤꯛ ꯂꯥꯏꯁꯨ ꯇꯝꯕꯒꯤ ꯂꯩꯔꯤ ꯑꯗꯩ ꯊꯣꯛꯂꯛꯄ ꯈꯣꯠꯂꯛꯄ ꯑꯗꯨꯒꯝꯕ ꯀꯌꯥꯗꯨꯁꯨ ꯍꯣꯏ ꯑꯗꯨꯝ ꯊꯣꯛꯂꯛꯑꯦ ꯑꯗꯨꯃꯥꯏꯅ ꯇꯧꯗꯅ ꯂꯝ ꯆꯠꯄ ꯍꯥꯏꯁꯦ ꯁꯤꯅꯤ ꯑꯩꯈꯣꯏꯁꯨ ꯆꯠꯅꯤꯡꯉꯤꯅꯤ ꯏꯆꯥꯒꯤ ꯃꯅꯥꯛꯇ ꯑꯗꯨꯕꯨ ꯈꯪꯗꯦ ꯆꯠꯄꯖꯦ ꯉꯝꯗ꯭ꯔꯦ ꯄꯩꯁꯥ ꯅꯨꯡꯁꯥꯒꯤ ꯗꯔꯀꯥ ꯉꯥꯛꯇ ꯑꯣꯏꯕꯅꯤꯅ
ꯀꯣꯏꯕꯁꯨ ꯆꯠꯅꯤꯡꯕ ꯑꯗꯣ ꯂꯝꯖꯦ ꯈꯪꯗꯦ ꯀꯃꯥꯏ ꯆꯠ ꯄꯩꯁꯥꯁꯨ ꯂꯩꯇꯕꯁꯤꯗ ꯑꯗꯨꯒꯤꯅꯤꯅꯤ ꯍꯣꯏꯁꯦ ꯐꯔꯦꯁꯦ ꯏꯆꯦ ꯎꯝ ꯂꯝꯗꯨ ꯇꯣꯛꯑꯁꯦ ꯑꯗꯨꯒ ꯑꯃꯨꯛ ꯍꯧꯖꯤꯛꯀꯥꯟꯁꯦ ꯌꯥꯝꯅꯁꯨ ꯁꯥꯏ ꯀꯣ ꯑꯗꯨ ꯁꯥꯕꯅꯤꯅ ꯀꯥꯂꯦꯟꯒ ꯑꯣꯏꯕꯗꯨꯗꯅꯦ ꯍꯥ ꯑ ꯍꯤꯟꯖꯥꯡ ꯅꯠ ꯄꯤꯌꯦ ꯆꯤꯟꯖꯥꯛꯀꯁꯦ ꯀꯩ ꯀꯩꯅꯒ ꯏꯍꯥꯎ ꯍꯥꯎꯔꯤꯒꯦ ꯀꯃꯥꯏ ꯀꯃꯥꯏ ꯀꯩꯀꯩ ꯆꯥꯔꯤꯒꯦ ꯍꯧꯖꯤꯛꯁꯤꯕꯣ
ꯑꯁ ꯍꯧꯖꯤꯛꯁꯦ ꯈꯪꯗꯦ ꯗꯥ ꯆꯥꯅꯤꯡꯕꯗꯤ ꯂꯩꯇꯦ ꯀꯥꯂꯦꯟ ꯑꯣꯏꯕꯅꯤꯅ ꯑꯗꯨꯅ ꯑꯁꯤꯜ ꯑꯀꯝꯒꯨꯝꯕ ꯑꯩꯈꯣꯏꯒꯤ ꯄꯦꯔꯨꯛ ꯀꯥꯡꯁꯨꯒꯨꯝꯕ ꯑꯗꯨꯒꯨꯝꯕ ꯁꯨꯝ ꯆꯥꯕ ꯑꯗꯒꯤ ꯍꯥꯏꯕꯗꯤ ꯑꯃꯔꯣꯝꯗ ꯕꯖꯥꯔꯗ ꯀꯩꯗ ꯀꯩꯊꯦꯟꯗ ꯌꯣꯜꯂꯤꯕ ꯕ ꯁꯤꯡꯁꯤꯁꯨ ꯍꯥꯏꯕꯗꯤ ꯐꯖ ꯐꯖꯕꯗꯤ ꯄꯣꯠꯇꯤ ꯑꯣꯏꯔꯒ ꯑꯗꯨꯒ ꯆꯥꯔꯨꯔꯒ ꯑꯩꯈꯣꯏꯒꯤ ꯀꯩ ꯍꯥꯏꯇꯥꯔꯦ ꯍꯛꯆꯥꯡꯗ ꯌꯥꯝ ꯁꯣꯛꯅꯤꯡꯉꯥꯏ ꯑꯣꯏꯕ ꯑꯗꯨꯒꯨꯝꯕ ꯑꯣꯏꯔꯦ ꯑꯗꯨꯗꯨꯅ ꯍꯛꯆꯥꯡꯁꯦ ꯆꯤꯟꯖꯥꯛꯇꯨꯅ ꯐꯠꯇꯕ ꯀꯌꯥ ꯑꯃ ꯂꯩꯅꯥ ꯀꯌꯥ ꯑꯃ ꯄꯣꯛꯂꯛꯏ ꯑꯗꯨꯗꯨꯅ ꯈꯪꯗꯦ ꯆꯥꯕꯁꯦ ꯌꯦꯡ ꯌꯦꯡꯗꯅ ꯆꯝꯐꯨꯠꯀꯨꯝꯕ ꯑꯆꯝꯕꯒꯨꯝꯕ ꯑꯗꯨꯃꯥꯏꯅ ꯇꯧꯔꯒ ꯑꯁꯤꯜ ꯑꯀꯝꯒꯨꯝꯕ ꯈꯔ ꯆꯥꯕ ꯈꯣꯠꯄ ꯑꯗꯨꯃꯥꯏꯅ ꯑꯗꯨꯝ ꯇꯧꯔꯦ ꯈꯪꯗꯦ ꯁꯥꯒ ꯁꯥꯕꯅꯦ ꯈꯪꯗꯦ ꯏꯟꯖꯥꯡꯁꯦ ꯒ꯭ꯌꯥꯟ ꯑꯃ ꯇꯥꯗꯦ ꯍꯧꯖꯤꯛꯁꯦ ꯎꯝ ꯃꯥꯅꯦ
ꯑꯗꯨꯒ ꯎꯝ ꯍꯣꯏ ꯏꯟꯖꯥꯡꯖꯦ ꯃꯊꯣꯡ ꯃꯔꯝꯖꯨ ꯈꯪꯗ꯭ꯔꯦ ꯀꯃꯥꯏ ꯀꯩꯀꯩ ꯆꯥꯗꯣꯏꯅꯣꯁꯦ ꯑꯗꯨꯒ ꯁꯨꯝ ꯀꯨꯝꯍꯩ ꯍꯔꯥꯎꯁꯨ ꯀꯨꯏꯁꯜꯂꯛꯇ꯭ꯔꯦ ꯀꯥꯡ ꯀꯥꯏꯁꯤꯁꯨ ꯀꯨꯏꯁꯜꯂꯛꯇ꯭ꯔꯦꯅꯦꯀꯣ
ꯑ ꯃꯥꯅꯦ ꯍꯣꯏ ꯆꯨꯝꯃꯦ ꯀꯨꯏꯔꯛꯇ꯭ꯔꯦ ꯀꯨꯏꯔꯛꯇ꯭ꯔꯦ ꯀꯥꯡꯈꯥꯏꯖꯤꯖꯨ ꯅꯨꯡꯉꯥꯏꯕꯅꯤꯅꯦ ꯀꯥꯡꯒꯥꯏꯗꯣ ꯑꯃꯔꯣꯝꯗꯕꯣ ꯀꯣ ꯍꯥꯔꯤ ꯀꯨꯝꯍꯩ ꯍꯔꯥꯎꯖꯦ ꯃꯨꯁꯜꯂꯛ ꯄꯗꯧꯅꯁꯨ ꯇꯧꯋꯦ ꯉꯍꯥꯟꯋꯥꯏꯗꯤ ꯑꯉꯥꯡ ꯑꯣꯏꯔꯤꯉꯩ ꯃꯇꯝꯗ ꯑꯩꯈꯣꯏꯅ ꯀꯥꯡꯈꯩꯁꯦ ꯌꯥꯝꯅ ꯍꯔꯥꯎꯅ ꯀꯩ ꯍꯥꯏꯇꯥꯔꯦ ꯊꯧꯔꯤꯒ ꯆꯤꯡꯗꯅ ꯀꯥꯡꯗꯨꯒꯤ ꯑꯗꯨꯃꯥꯏꯅ ꯇꯧꯗꯅ ꯌꯥꯝꯅ ꯂꯥꯏꯗꯨꯒꯤ ꯀꯩ ꯍꯥꯏꯇꯥꯔꯦ ꯃꯈꯣꯡ ꯃꯔꯤꯒ ꯀꯠꯇꯅ ꯈꯣꯠꯇꯅ ꯑꯩꯈꯣꯏꯅ ꯏꯪꯊꯤꯖꯅ ꯖꯒꯕꯣꯟꯗꯨꯗ ꯈꯣꯏꯔꯝ ꯐꯖꯗꯅꯒ ꯇꯧꯖꯩ ꯍꯧꯖꯤꯛꯇꯤ ꯀꯩꯅꯣ ꯏꯔꯥꯡ ꯐꯂꯥꯡꯁꯤꯅ ꯑꯌꯥꯝꯕꯅ ꯀꯨꯝꯍꯩ ꯍꯔꯥꯎꯁꯦ ꯁꯦ ꯂꯣꯏꯅꯃꯛ ꯃꯨꯁꯜꯂꯛꯄ ꯑꯣꯏꯅ ꯇꯧꯁꯜꯂꯛꯑꯦ ꯍꯥꯏꯕ ꯍꯧꯖꯤꯛꯁꯦ
ꯄꯨꯟꯁꯜꯂꯛꯑꯦ ꯑꯩꯈꯣꯏꯒꯤ ꯅꯥꯠꯀꯤ ꯑꯣꯏꯕ ꯁꯤꯒꯨꯝꯕꯁꯤꯡꯁ ꯁꯨꯝ ꯇꯨꯝꯁꯜꯂꯛꯑꯦ ꯎꯝ ꯀꯥꯡꯒꯁꯦ ꯍꯧꯖꯤꯛꯇꯤ ꯅꯍꯥꯟ ꯍꯋꯥꯏ ꯑꯉꯥꯡ ꯊꯥꯏꯅꯗꯤ ꯀꯥꯡ ꯇꯧꯅꯤ ꯍꯥꯏꯕꯗ ꯌꯥꯝ ꯍꯔꯥꯎꯔꯝꯕꯅꯦꯕ ꯍꯧꯖꯤꯛꯇꯤ ꯀꯥꯡ ꯇꯧꯔꯅꯤ ꯍꯥꯏꯕꯗ ꯀꯩꯁꯨ ꯉ ꯃꯦꯜꯗꯧꯅ ꯑꯗꯨꯝ ꯀꯩꯝꯇ ꯈꯟꯗ꯭ꯔꯦ
ꯑꯧ ꯈꯟꯗ꯭ꯔꯦ ꯈꯟꯗ꯭ꯔꯦ ꯑꯗꯨꯅ ꯑꯉꯥꯡ ꯑꯣꯏꯔꯤꯉꯩ ꯉꯩ ꯃꯇꯝꯗꯗꯤ ꯑꯩꯈꯣꯏꯁꯨ ꯀꯨꯝꯍꯩ ꯑꯃ ꯂꯥꯛꯀꯗꯕ ꯃꯇꯝꯗ ꯈꯨꯠ ꯊꯦꯛꯇꯅ ꯄꯥꯗꯅ ꯂꯩꯔꯝꯃꯤꯗꯣ ꯑꯗꯨꯅ ꯍꯧꯖꯤꯛꯀꯤ ꯃꯇꯝꯁꯤꯗꯗꯤ ꯁꯤ ꯌꯦꯡꯉꯨ ꯏꯔꯥꯡ ꯐꯂꯥꯡꯁꯤꯅ ꯑꯃꯔꯣꯝꯗ ꯍꯥꯏꯕꯗꯤ ꯑꯃꯔꯣꯝꯗ ꯀꯨꯝꯍꯩ ꯍꯔꯥꯎꯁꯦ ꯇꯣꯛ ꯇꯣꯛꯂꯛꯄꯗꯧꯅ ꯏꯃꯥꯟ ꯃꯥꯟꯅꯗꯕ ꯉꯥꯍꯧꯋꯥꯏꯒ ꯗꯧꯅ ꯇꯧꯔꯦ ꯍꯥꯏꯕ ꯍꯧꯖꯤꯛꯁꯦ
ꯑꯗꯒꯤ ꯀꯣꯔꯣꯅꯥꯒꯤ ꯃꯇꯝꯗꯨꯗꯁꯨ ꯑꯗꯨꯝ ꯑꯗꯨꯗꯩ ꯑꯗꯨꯝ ꯍꯧꯔꯒ ꯗꯩ ꯏꯔꯥꯡ ꯑꯝ ꯇꯧꯁꯜꯂꯛꯄꯒꯤꯀꯣ ꯑꯗꯨꯒ ꯀꯥꯡ ꯈꯛꯇ ꯅꯠꯇꯅ ꯑꯇꯣꯞꯄ ꯀꯨꯝꯍꯩ ꯍꯔꯥꯎ ꯀꯔꯤ ꯂꯩꯔꯤꯕ ꯁꯝꯅ ꯍꯥꯏꯔꯕꯗ ꯅꯤꯉꯣꯜ ꯆꯥꯛꯀꯧꯕ ꯐꯥꯎꯕꯗ ꯆꯠꯅꯗ꯭ꯔꯦꯕ ꯍꯛꯆꯥꯡꯁꯤꯅ ꯃꯔꯝ ꯑꯣꯏꯔꯒ ꯑꯗꯒꯤ ꯎꯝ ꯌꯥꯎꯁꯪ ꯗꯨꯔꯒꯥ ꯄꯨꯖꯥꯒꯁꯤ ꯊꯥꯏꯅꯗꯤ ꯏꯁꯩ ꯊꯥꯗꯅ ꯄꯣꯠ ꯂꯥꯛꯇꯅ ꯄꯣꯠ ꯍꯨꯔꯥꯟꯗꯅ ꯌꯥꯝ ꯇꯧꯅꯩ ꯍꯥꯏ ꯍꯧꯖꯤꯛꯇꯤ ꯑꯃꯠꯇ ꯑꯗꯨꯕꯩ ꯃꯃꯤꯁꯨ ꯇꯥꯗ꯭ꯔꯦ
ꯇꯥꯗ꯭ꯔꯦ ꯇꯥꯗ꯭ꯔꯦ ꯁꯨꯝꯅ ꯁꯨꯝ ꯑꯉꯥꯡ ꯅꯨꯕꯤ ꯁꯥꯟꯅꯕ ꯈꯣꯠꯅꯕ ꯍꯥꯏꯕꯗꯤ ꯑꯃꯔꯣꯝꯗ ꯑꯗꯨꯒꯨꯝꯕꯁꯨꯁꯨ ꯇꯧꯗ꯭ꯔꯦ ꯀꯩꯒꯨꯝꯕꯤ ꯑ ꯑꯃꯇ ꯍꯥꯏꯕꯗꯤ ꯑꯉꯥꯡ ꯅꯨꯕꯤꯁꯤꯡꯁꯨ ꯑꯗꯨꯝ ꯃꯉꯥꯏꯔꯦ ꯃꯃꯥ ꯃꯄꯥꯁꯤꯡꯁꯤꯅ ꯍꯥꯏꯕꯗꯤ ꯑꯌꯨꯛ ꯉꯟꯇꯥ ꯁ꯭ꯀꯨꯜ ꯊꯥꯔꯅꯤ ꯑꯗꯨꯗꯒꯤ ꯑꯃꯨꯛ ꯍꯜꯂꯛꯑꯅꯤ ꯅꯤ ꯂꯥꯏꯔꯤꯛ ꯂꯥꯏꯁꯨ ꯑꯃꯨꯛ ꯇꯧꯔꯅꯤ ꯑꯗꯒꯤ ꯁꯥꯟꯅꯕ ꯈꯣꯠꯅꯕ ꯍꯥꯏꯕꯗꯨꯒꯤ ꯃꯁꯥꯗ ꯑꯗꯨꯒꯨꯝꯕꯁꯨ ꯑꯃꯠꯇ ꯌꯥꯎꯗ꯭ꯔꯦ ꯑꯗꯨꯅ ꯃꯈꯣꯡ ꯃꯈꯨꯠꯇ ꯑꯗꯒꯤ ꯍꯥꯏꯕꯗꯤ ꯆꯥꯕ ꯊꯛꯄꯗ ꯃꯇꯝ ꯅꯥꯏꯅ ꯆꯥꯔꯛꯇꯕ ꯈꯣꯠꯂꯛꯇꯕ ꯁꯤꯒꯨꯝꯕ ꯀꯌꯥꯗꯩꯁꯨ ꯑꯉꯥꯡꯁꯤꯡꯒꯤꯁꯤꯁꯨ ꯃꯍꯩ ꯃꯁꯤꯡ ꯇꯝꯕꯅꯦꯅ ꯆꯠꯂꯦ ꯑꯗꯨꯗꯨꯅ ꯉ ꯃꯍꯍꯥꯟꯋꯥꯏ ꯃꯊꯥꯏ ꯊꯥꯏꯅꯉꯩ ꯑꯩꯈꯣꯏꯅ ꯑꯉꯥꯡ ꯑꯣꯏꯔꯤꯉꯩ ꯃꯇꯝꯗꯗꯤ ꯑꯃꯔꯣꯝꯗ ꯆꯦꯟ ꯆꯣꯡꯗꯅ ꯂꯝꯄꯥꯛꯇ ꯀꯔꯤꯗ ꯁꯥꯟꯅꯔꯝꯃꯤꯗꯣ ꯍꯧꯖꯤꯛꯇꯤ ꯑꯗꯨꯒꯨꯝꯕꯒꯤ ꯋꯥꯁꯨ ꯂꯩꯇ꯭ꯔꯦ ꯑꯉꯥꯡꯁꯤꯡꯁꯤꯁꯨ ꯑꯃꯔꯣꯝꯗ ꯑꯗꯨꯅ ꯍꯧꯖꯤꯛꯁꯦ ꯈꯪꯗꯦ ꯃꯑꯣꯜ ꯑꯃ ꯂꯣꯏꯅꯃꯛ ꯑꯣꯟꯈꯔꯦ ꯒ꯭ꯌꯥꯟ ꯇꯥꯗꯦ
ꯑꯣꯂꯦ ꯑꯣ ꯑꯗꯨ ꯍꯧꯖꯤꯛꯁꯤꯕꯨ ꯎꯝ ꯆꯦꯍꯣꯏꯁꯤꯕꯨ ꯀꯃꯥꯏ ꯀꯃꯥꯏ ꯂꯜꯂꯤꯒꯦ ꯄꯨꯟꯁꯤ ꯅꯨꯡꯇꯤꯒꯤ ꯀꯃꯥꯏꯅ ꯃꯇꯝ ꯂꯦꯟꯕꯤꯔꯤꯒꯦ ꯍꯧꯖꯤꯛꯁꯤꯕꯨ
ꯍꯣꯏ ꯃꯇꯝ ꯂꯦꯟꯕ ꯍꯥꯏꯕꯁꯦ ꯑꯃꯔꯣꯝꯗ ꯐꯤ ꯈꯔ ꯁꯥꯕ ꯑꯗꯨꯃꯥꯏꯅ ꯇꯧꯔꯒ ꯏꯃꯨꯡꯒꯤ ꯀꯣ ꯂꯤꯛ ꯋꯥꯏꯔꯝ ꯈꯔ ꯁꯦꯡꯕ ꯋꯥꯏ ꯅꯨꯡ ꯇꯩꯕ ꯐꯤꯁꯨ ꯐꯤꯖꯥꯝꯕ ꯑꯗꯒꯤ ꯏꯆꯥ ꯏꯁꯨ ꯂꯥꯏꯔꯤꯛ ꯂꯥꯏꯁꯨ ꯇꯝꯃꯤꯕ ꯈꯣꯠꯂꯤꯕꯁꯤꯡꯁꯦ ꯁꯨꯝ ꯈꯇꯪꯇ ꯑꯣꯏꯔꯁꯨ ꯃꯇꯦꯡ ꯇꯧꯕ ꯉꯝꯅꯅꯕ ꯑꯗꯨꯅ ꯑꯩꯁꯦ ꯐꯤ ꯅꯨꯡ ꯁꯥꯗꯅ ꯈꯣꯠꯇꯅ ꯑꯗꯨꯝ ꯍꯣꯠꯅꯗꯅ ꯑꯗꯨꯝ ꯇꯧꯔꯤ ꯑꯗꯨꯃꯥꯏꯅ ꯇꯧꯗꯅ ꯑꯗꯨꯅ ꯑꯉꯥꯡꯁꯤꯡꯁꯤꯒꯤꯁꯨ ꯄꯩꯁꯥ ꯉꯥꯛꯇꯅꯤꯗꯣ ꯑꯃꯔꯣꯝꯗ ꯁ꯭ꯀꯨꯜꯒꯤꯕꯨ ꯃꯦꯅꯦꯖ ꯇꯧꯒꯗ꯭ꯔꯥ ꯑꯗꯒꯤ ꯑꯃꯔꯣꯝꯗ ꯆꯥꯅꯕꯒꯤ ꯊꯛꯅꯕꯒꯤ ꯑꯗꯨꯛꯀꯤ ꯃꯇꯤꯛ ꯄꯥꯟꯕ ꯍꯥꯏꯕꯁꯦ ꯇꯨꯔꯦꯟꯒꯤ ꯂꯩꯉꯣꯏꯗꯒꯤ ꯍꯦꯟꯅ ꯀꯨꯞꯄꯗꯧꯅ ꯑꯗꯨꯛꯀꯤ ꯃꯇꯤꯛ ꯋꯥꯈꯔꯦ ꯑꯗꯨꯅ ꯉꯝꯅ ꯉꯝꯅꯕ ꯍꯥꯏ